ꯍꯜꯂꯣ ꯇꯥꯕꯔꯣ
ꯅꯪꯒꯤ ꯅꯥꯀꯣꯡ ꯍꯥꯞꯄꯤꯗ ꯂꯧꯒꯦꯗ ꯌꯥꯝ ꯁꯧꯋꯦꯗ ꯑꯁ ꯃꯥꯂꯪ ꯐꯤ ꯄꯥꯏꯕꯒ ꯆꯞ ꯃꯥꯟꯅꯔꯦ ꯑꯇꯤꯌꯥꯗ ꯈꯔ ꯐꯥꯔꯦ ꯌꯥꯗ꯭ꯔꯤ ꯌꯥꯝ ꯁꯧꯋꯦ ꯌꯥꯗ꯭ꯔꯤꯌꯦ ꯅꯪꯒꯤ ꯈꯣꯟꯖꯦꯜꯁꯦ ꯇꯥꯏꯌꯦꯕ ꯑꯗꯨꯗꯣꯅꯦ
ꯇꯥꯏꯌꯦ
ꯌꯥꯔꯕꯣ ꯑꯣ ꯌꯥꯔꯦ ꯌꯥꯔꯦ ꯍꯧꯖꯤꯛ ꯌꯥꯔꯦ ꯍꯥ ꯍꯣꯏ ꯇꯥꯔꯕꯣ
ꯇꯥꯔꯦ
ꯑꯥ ꯑꯗꯣ ꯅꯪ ꯃꯥꯂꯪ ꯍꯤꯗꯣ ꯈꯪꯕ ꯅꯠꯇ꯭ꯔꯣ ꯑꯇꯤꯌꯥꯗ ꯄꯥꯏꯕꯗꯣ
ꯑꯗꯩꯩ ꯁꯨꯃꯥꯏꯅꯥ ꯋꯔꯤꯖꯦ ꯍꯥꯟꯅ
ꯑꯗꯣ ꯑꯩꯈꯣꯏ ꯂꯣꯟꯗ ꯃꯥꯂꯪꯍꯤ ꯀꯧꯋꯦ ꯑꯩꯈꯣꯏ ꯑꯉꯥꯡꯒꯤ ꯂꯥꯏꯔꯤꯛꯇ ꯌꯥꯎꯋꯦꯕ
ꯑꯣ ꯈꯪꯦ ꯑꯩ ꯍꯋꯥꯏꯖꯍꯥꯖ ꯀꯧꯏ ꯑꯗꯨ
ꯑꯗꯨꯗꯤ ꯅꯪꯒꯤꯗꯨꯗꯤ ꯑꯃ ꯀꯩꯅꯣꯅꯦ ꯃꯌꯥꯡꯁꯤꯡꯒꯤ ꯃꯔꯣꯜꯅꯦ
ꯑꯣ
ꯅꯪ ꯌꯥꯝ ꯆꯞꯄꯦ ꯏꯃꯥꯟꯅꯕꯤ ꯐꯖꯅ ꯂꯩꯌꯣ
ꯦ ꯑꯩꯁꯦ ꯐꯖꯪꯒꯦ ꯇꯧꯕ ꯐꯖꯅ ꯇꯥꯅꯕ
ꯅꯪ ꯂꯦꯡꯗꯕꯤꯗ ꯂꯩꯌꯣ ꯀ꯭ꯔꯣꯛ ꯀꯔꯥꯛ ꯀ꯭ꯔꯣꯛ ꯀꯔꯥꯛ ꯑꯗꯨꯝ ꯇꯧꯂꯩ
ꯌꯥꯔꯕ
ꯌꯥꯔꯦ ꯌꯥꯔꯦ ꯑꯗꯨꯒꯅꯦ ꯍꯧꯖꯤꯛꯀꯤ ꯃꯂꯪꯒꯤ ꯃꯅꯨꯡꯗ ꯊꯕꯛ ꯇꯧꯔꯤꯕ ꯃꯌꯥꯝꯗꯨꯅꯅꯦ ꯅꯨꯄꯤꯁꯤꯡꯗꯣ ꯃꯥꯂꯪ ꯆꯅꯨꯔꯥ ꯀꯧꯋꯦꯕ ꯑꯩꯈꯣꯏ ꯑꯉꯥꯡ ꯂꯥꯏꯔꯤꯛꯇ ꯌꯥꯎꯕꯩꯅꯤꯀꯣ
ꯑꯗꯨꯒ
ꯑꯗꯨꯗꯤ ꯑꯗꯨꯝ ꯑꯊꯧꯕ ꯃꯤꯅꯤꯗꯅ
ꯈꯪꯗꯦ ꯑꯗꯨꯗꯣ ꯅꯪꯁꯤ ꯍꯥꯏꯔꯦ
ꯅꯪ ꯂꯦꯡꯒꯅꯣ ꯅꯪ ꯌꯥꯝ ꯌꯦꯡ ꯌꯦꯡꯉꯣ ꯇꯜꯂꯦ ꯑꯗꯣ ꯅꯪꯁꯦ ꯅꯍꯥꯟꯃꯨꯛ ꯃꯥꯂꯪ ꯆꯅꯨꯔꯥ ꯑꯣꯏꯅꯕꯒꯤꯗꯃꯛꯇ ꯆꯠꯂꯨꯢꯗꯅ ꯆꯥꯡꯌꯦꯡ ꯑꯃ ꯌꯥꯎꯕ ꯑꯗꯨꯒꯤ ꯆꯥꯡꯌꯦꯡꯗꯣ ꯑꯗꯨꯏ ꯃꯇꯥꯡꯗ ꯍꯥꯏꯐꯦꯠꯇꯪ ꯍꯥꯏꯔꯧꯅꯦ ꯅꯪꯅ ꯈꯪꯖꯕ ꯁꯨꯝ ꯑꯩꯅ ꯁꯤꯒꯤ ꯆꯥꯡꯌꯦꯡꯁꯤꯗ ꯃꯥꯏꯊꯤ ꯍꯧꯕꯒꯤ ꯃꯔꯝꯁꯦ ꯁꯤ ꯁꯤꯅ ꯑꯣꯏꯕ ꯌꯥꯒꯅꯤ ꯑꯗꯨꯒ ꯁꯤꯒꯤ ꯃꯇꯥꯡꯁꯤꯗꯗꯤ ꯑꯩꯁꯦ ꯌꯥꯝꯅ ꯍꯩꯔꯦ ꯁꯤ ꯃꯇꯥꯡꯗꯤ ꯍꯩꯇꯦ ꯀꯥꯏꯅ ꯈꯟꯖꯕꯁꯤꯡꯗꯣ ꯍꯥꯏꯔꯛꯑꯣꯕ ꯑꯩꯁꯨ ꯑ ꯁꯤꯁꯦ ꯑꯃꯨꯛꯇꯪ ꯑꯣꯏꯔꯁꯨ ꯌꯦꯡꯒꯦꯅꯗꯤ ꯈꯜꯂꯦꯕ ꯃꯊꯪꯒꯤ ꯆꯥꯡꯌꯦꯡ ꯂꯥꯛꯄꯁꯤꯡꯗ ꯌꯥꯎꯁꯟꯒꯦꯅ ꯑꯗꯣ ꯅꯪꯅ ꯍꯥꯟꯅ ꯆꯠꯂꯨꯔꯕꯅꯤꯅ ꯈꯪꯕ ꯍꯦꯜꯂꯤꯗꯅ ꯑꯩꯉꯣꯟꯗꯩꯗꯦ ꯍꯥꯏꯐꯦꯠꯇꯪ ꯍꯥꯏꯔꯛꯑꯣꯅꯦ
ꯍꯧꯖꯤꯛꯒꯥꯟ
ꯀꯩꯅꯣ ꯏꯄꯥꯟꯅꯕꯤ ꯅꯪꯁꯦ ꯑꯥ
ꯍ
ꯎꯝ ꯑꯁ ꯂꯣꯏꯔꯦꯍꯦ ꯌꯥꯗ꯭ꯔꯦ ꯅꯣꯏꯗꯤ
ꯁꯦ
ꯎꯝ
ꯑꯩꯈꯣꯏꯅ ꯑꯍꯥꯟꯕꯗ ꯍꯧꯖꯤꯛꯀꯥꯟ ꯇꯣꯉꯥꯟꯅ ꯄꯤꯕꯕ ꯈꯨꯗꯛꯇ ꯌꯥꯎꯅꯤꯡꯉꯦ ꯍꯥꯏꯅꯕ ꯌꯥꯗꯦꯕ ꯑꯍꯥꯥꯟꯕꯖ ꯑꯩꯈꯣꯏꯅ ꯆꯥꯡꯌꯦꯡ ꯃꯆꯥ ꯑꯃ ꯍꯥꯟꯅ ꯑꯩꯈꯣꯏꯅ ꯇꯧꯔꯅꯤꯗꯅ ꯌꯨꯝ ꯌꯨꯝꯗ ꯂꯩꯔꯒ ꯑꯩꯈꯣꯏꯅ ꯅꯥꯀꯣꯡ ꯇꯥꯕꯤ ꯀꯩꯀꯩꯁꯦ ꯁꯤꯖꯤꯟꯅꯔꯒ ꯁꯤꯗ ꯃꯣꯏꯅ ꯁꯤꯁꯦ ꯃꯣꯏꯒꯤ ꯑꯗꯨꯒꯤ ꯃꯔꯤ ꯂꯩꯅꯕ ꯋꯥꯍꯪ ꯉꯥꯛꯇ ꯅꯤ ꯑꯗꯨꯒ ꯃꯔꯤ ꯂꯩꯅꯕ ꯅꯪ ꯃꯤ ꯐꯠꯇꯕ ꯂꯥꯛꯑꯗꯤ ꯅꯪ ꯀꯃꯥꯏꯅ ꯅꯪ ꯑꯗꯨ ꯁꯦꯟꯅꯒꯅꯤ ꯃꯤ ꯑꯗꯨꯗꯤ ꯑꯩꯈꯣꯏꯒꯤ ꯀꯔꯤꯕ ꯅꯨꯡꯁꯤꯠꯈꯤꯕꯈꯤꯕꯗꯣ
ꯃꯥꯂꯪ ꯃꯥꯂꯪ ꯆꯅꯨꯔꯥ
ꯃꯥꯂꯪ ꯆꯦꯛꯂꯥ
ꯃꯥꯂꯪ ꯆꯅꯨꯔꯥ ꯆꯦꯛꯂꯥ ꯍꯥꯏꯌꯦ ꯆꯦꯛꯂꯥꯗꯤ ꯎꯆꯦꯛꯅꯦ ꯆꯅꯨꯔꯥ ꯍꯥꯏꯕ
ꯅꯠꯇꯕ ꯅꯨꯄꯤꯗꯨ ꯅꯠꯇꯕ ꯇꯣꯡꯉꯤꯕ ꯄꯣꯠꯇꯨꯒꯤ ꯃꯃꯤꯡꯗꯣ
ꯑꯣ ꯃꯥꯂꯪꯍꯤ
ꯑꯣ ꯃꯥꯂꯪ ꯍꯤꯁꯦ ꯃꯥꯂꯪ ꯍꯤꯁꯤꯗ ꯃꯤ ꯃꯤꯅ ꯃꯤ ꯐꯠꯇꯕꯅ ꯆꯨꯔꯨꯞ ꯊꯛꯆꯜꯂꯛꯑꯗꯤ ꯅꯪ ꯀꯃꯥꯏꯅ ꯃꯈꯣꯏꯗ ꯀꯃꯥꯏꯅ ꯍꯥꯏꯔꯒ ꯆꯨꯔꯨꯞ ꯊꯠ ꯀꯃꯥꯏꯅ ꯅꯪ ꯃꯣꯏꯗꯨꯕꯨ ꯊꯦꯝꯖꯤꯟꯅꯤ ꯑꯉꯥꯡ ꯑꯗꯤ ꯅꯪ ꯀꯃꯥꯏꯅ ꯊꯦꯝꯖꯤꯟꯅꯤ ꯑꯗꯒꯤ ꯑꯉꯥꯡ ꯑꯗꯨꯝ ꯌꯥꯎꯔꯛꯏꯗꯅ ꯑꯩꯈꯣꯏꯒꯤ ꯑ ꯑꯥ ꯃꯣꯏꯗꯣ ꯊꯣꯡꯅꯥꯎ ꯃꯄꯥꯗ ꯐꯝꯅꯤꯡꯕ ꯃꯣꯏ ꯃ ꯃꯁꯥꯒꯤꯗꯤ ꯐꯪꯖꯗ꯭ꯔꯕ ꯑꯗꯨꯗꯤ ꯅꯪ ꯑꯇꯣꯞꯄ ꯑꯗꯨꯒ ꯑ ꯃꯤꯗꯨꯗ ꯅꯪ ꯀꯃꯥꯏꯅ ꯑꯉꯥꯡꯁꯤ ꯁꯤꯗ ꯐꯝꯍꯟꯒꯦ ꯅꯪ ꯀꯃꯥꯏꯅ ꯃꯣꯏꯗ ꯍꯥꯏꯔꯒ ꯊꯦꯝꯖꯤꯟ ꯒꯅꯤ ꯀꯃꯥꯏꯅ ꯁꯤꯠꯇꯣ ꯑꯣꯟꯊꯣꯛꯍꯟꯒꯅꯤ ꯐꯝꯐꯝꯗꯣ
ꯎꯝ
ꯑꯗꯨꯒꯨꯝꯕ ꯑꯗꯨꯒꯨꯝꯕ ꯀꯣꯏꯁꯟ ꯑꯥꯎ ꯋꯥꯍꯪ ꯌꯥꯝ ꯍꯪꯉꯦꯕꯀꯣ ꯑꯗꯨ ꯒꯨꯝꯕ ꯍꯪꯒꯅꯤ ꯑꯗꯨꯒ ꯑꯩꯈꯣꯏꯒꯤ ꯑꯪꯀꯒꯤ ꯑꯣꯏꯕ ꯋꯥꯍꯪꯁꯨ ꯍꯪꯒꯅꯤ ꯅꯪꯒꯤ ꯅꯪꯒꯤ ꯃꯥꯂꯪꯒꯤ ꯍꯤꯁꯤꯗ ꯃꯤ ꯑꯁꯨꯛ ꯐꯝꯃꯦ ꯅꯨꯄꯥ ꯑꯁꯨꯛꯅꯤ ꯅꯨꯄꯤ ꯑꯁꯨꯛꯅꯤ ꯑꯗꯨ ꯑꯣꯏꯔꯗꯤ ꯃꯣꯏꯒꯤ ꯔꯦꯁꯤꯌꯣ ꯀꯌꯥ ꯑꯣꯏꯒꯅꯤ ꯁꯨꯒꯨꯝꯕꯀꯣ ꯑꯗꯨꯒꯨꯝꯕꯁꯨ ꯍꯪꯉꯦ ꯑꯗꯒꯤ ꯑ ꯃꯣꯏꯅ ꯎꯝ ꯀꯩꯅꯣꯒꯨꯝꯕ ꯑꯃ ꯄꯤꯔꯛꯀꯅꯤ ꯆꯤꯊꯤꯒꯨꯝꯕ ꯃꯥ ꯅꯉꯣꯟꯗ
ꯎꯝ
ꯑꯗꯨꯗꯣ ꯅꯪ ꯑꯪꯒ꯭ꯔꯦꯖꯤꯗꯅꯤꯀ ꯏꯔꯛꯀꯗꯣꯏꯁꯦ ꯑꯗꯣ ꯆꯤꯊꯤꯁꯦ ꯅꯪ ꯑꯩꯅꯅꯦ ꯃꯣꯏ ꯃꯣꯏꯅ ꯄꯤꯔꯤꯕ ꯃꯇꯝꯗꯨꯗꯅꯦ ꯅꯪꯅꯅꯦ ꯐꯖꯅ ꯃꯌꯦꯛ ꯁꯦꯡꯅ ꯄꯥꯊꯣꯛ ꯄ ꯉꯝꯒꯗꯕ ꯅꯠꯇꯕꯤꯗ
ꯍꯣꯏ
ꯑꯗꯨꯒꯨꯝꯕ ꯈꯔ ꯇꯧꯔꯅꯤ ꯑꯗꯨꯒ ꯅꯪ ꯑꯗꯨꯗꯣ ꯃꯥꯏ ꯄꯥꯛꯑꯕ ꯃꯇꯨꯡꯗ ꯑꯃꯨꯛ ꯃꯣꯏꯅ ꯅꯪ ꯂꯥꯛꯑꯣ ꯍꯥꯏꯅ ꯍꯥꯏꯔꯛꯑꯅꯤ ꯑꯗꯨꯒ ꯅꯪ ꯆꯠꯂꯅꯤ ꯑꯁꯤꯒꯨꯝꯕ ꯃꯐꯝꯗꯨꯗ ꯑꯁꯤꯒꯨꯝꯕ ꯃꯐꯝꯗꯨ ꯆꯠꯄꯁꯤꯗ ꯑꯍꯥꯟꯕꯗ ꯅꯪꯒꯤ ꯅꯪꯒꯤ ꯋꯥꯡꯕꯒꯤ ꯅꯪꯒꯤ ꯂꯨꯝꯕꯒꯤ ꯅꯪꯒꯤ ꯑꯗꯨꯒꯨꯝꯕ ꯍꯥꯟꯅ ꯅꯪꯒꯤ ꯌꯦꯡꯉꯅꯤ ꯑꯗꯨꯒ
ꯎꯝ ꯎꯝ
ꯗꯣ ꯋꯥꯍꯪ ꯈꯔ ꯍꯪꯉꯛꯀꯅꯤ ꯅꯪ ꯀꯩ ꯎꯝ ꯃꯃꯥꯡꯗ ꯅꯪ ꯃꯥꯂꯪ ꯍꯤꯁꯦ ꯇꯣꯡꯉꯨꯕꯔꯥ ꯇꯣꯡꯕꯗꯨ ꯀꯔꯤꯒꯤꯅꯣ ꯑꯗꯨꯒꯨꯝꯕꯀꯣ ꯑꯗꯨ ꯃꯊꯪꯗ ꯅꯪ ꯑꯅꯤꯁꯨꯕ ꯑꯅꯤꯁꯨꯕꯒꯤ ꯃꯣꯏꯒꯤ ꯀꯩꯅꯣꯁꯦ ꯆꯪꯉꯗꯣꯏꯅꯦꯕ ꯋꯥꯍꯪ ꯍꯪꯐꯝꯁꯤꯗ ꯑꯅꯤꯁꯨꯕꯒꯤꯁꯤꯗ ꯅꯉꯣꯟꯗ ꯑꯃ ꯍꯦꯛꯇ ꯌꯥꯏ ꯉꯁꯤ ꯈ꯭ꯋꯥꯏꯗꯒꯤ ꯑꯩꯅ ꯃꯣꯏꯒꯤ ꯈꯟꯒꯦ ꯑꯅꯤꯁꯨꯕꯒꯤꯁꯤꯗ ꯅꯣꯏ ꯇꯔꯥ ꯑꯣꯏꯕ ꯌꯥꯏ ꯃꯉꯥ ꯑꯣꯢꯕ ꯌꯥꯏ ꯆꯪꯉꯅꯤ
ꯎꯝ
ꯍꯥꯏꯕꯅꯤ ꯉꯁꯤꯒꯤ ꯃꯔꯝꯗ ꯍꯥꯏꯔꯤ ꯉꯁꯤ ꯅꯨꯡꯁꯥ ꯍꯥꯏꯒꯦꯔꯥ ꯅꯨꯡꯁꯥ ꯁꯥꯔꯤ ꯍꯥꯏꯒꯦꯔꯥ ꯅꯠꯇ꯭ꯔꯒꯁꯨ ꯑꯇꯣꯞꯄ ꯄꯣꯠ ꯂꯩꯕꯒꯤ ꯃꯔꯝꯗ ꯑꯩꯈꯣꯏꯅ ꯈꯨꯗꯛ ꯈꯨꯗꯝ ꯑꯣꯏꯅ ꯃꯤꯠꯅ ꯎꯔꯒ ꯂꯩꯕ ꯅꯠꯇ꯭ꯔꯒ ꯑꯩꯈꯣꯏꯅ ꯅꯥꯀꯣꯡ ꯇꯥꯕꯤ ꯁꯤꯖꯤꯟꯅꯔꯒ ꯄꯣꯠ ꯂꯩꯕꯒꯤ ꯀꯥꯟꯅꯕ ꯀꯥꯟꯅꯗꯕ ꯍꯥꯏꯌꯨꯒꯨꯝꯕꯀꯣ
ꯍꯣꯏ
ꯃꯇꯝ ꯂꯣꯏꯅ ꯄꯤꯒꯅꯤ ꯉꯥꯡꯕꯒꯤ ꯅꯣꯏ ꯈꯨꯗꯤꯡꯃꯛꯇ ꯑꯗꯨꯒ ꯅꯪ ꯅ ꯐꯖꯅ ꯉꯝꯃꯒꯗꯤ ꯅꯪ ꯈꯟꯒꯅꯤ ꯅꯠꯇ꯭ꯔꯗꯤ ꯈꯜꯂꯣꯏ ꯉꯥꯡꯕꯁꯤꯁꯨ ꯉꯥꯡ ꯁꯨ ꯃꯣꯏ ꯈꯟꯗꯦꯕ
ꯑꯥ
ꯑꯩꯈꯣꯏꯒꯤ ꯄꯨꯁꯟꯅꯅꯕꯒꯤ ꯃꯑꯣꯡꯗ ꯉꯥꯡꯒꯗꯕ ꯑꯃ ꯂꯩꯌꯦ ꯑꯗꯨꯗꯣ ꯍꯩꯇꯕꯒꯤꯅꯦ ꯈꯟꯗ꯭ꯔꯤꯁꯦ ꯑꯗꯨꯅ ꯃꯣꯏꯅ ꯍꯥꯏꯔꯒ ꯋꯥꯍꯪꯗꯨꯣ ꯍꯪꯕꯤꯕ ꯅꯠꯇꯕ ꯅꯣꯛꯑꯒ ꯇꯥꯛ ꯄ ꯅꯣꯛꯑꯒ ꯃꯣꯏꯗꯒ ꯑꯍꯥꯟꯕꯗꯒ ꯑꯩꯈꯣꯏꯅ ꯊꯥꯒꯠ ꯋꯥꯍꯩꯒ ꯁꯤꯖꯤꯟꯅꯔꯒ ꯑꯗꯨꯃꯥꯏꯅ ꯇꯧꯔꯒ ꯄꯥꯎꯈꯨꯝꯗꯣ ꯄꯤꯒꯗꯕ
ꯍꯣꯏ ꯍꯣꯏ ꯑꯗꯣ ꯏꯃꯥꯟꯅꯕꯤ ꯍꯣꯏ ꯍꯣꯏ ꯑꯥ ꯑꯗꯨꯗꯤ ꯏꯕꯥꯅꯤꯒꯤꯁꯦ ꯅꯪ ꯑꯃꯨꯛ ꯉꯥꯡ ꯑꯩꯅ ꯑꯃꯨꯛ ꯉꯥꯡ ꯇꯧ ꯌꯥꯠꯇ꯭ꯔꯒꯗꯤꯅꯦ ꯏꯕꯥꯅꯤ ꯌꯦꯔꯨꯝꯅꯤꯗꯅ ꯆꯥꯃꯤꯟꯅꯗꯣꯏꯁꯦ
ꯢ
ꯑꯗꯣ ꯑ ꯑꯩꯁꯦ ꯉꯥꯡꯗ꯭ꯔꯕ ꯃꯥꯜꯂꯦ ꯑꯩ ꯑꯃꯨꯛ ꯍꯥꯏꯔꯛꯑꯒꯦꯀꯣ
ꯍꯥꯏꯔꯛꯑꯣ ꯍꯥꯏꯔꯣ
ꯌꯦꯔꯨꯝ ꯆꯥꯃꯟꯗꯅ ꯇꯜꯂꯦ ꯍꯥꯏꯕ ꯄꯨꯟꯅ ꯊꯣꯡꯉꯒ ꯆꯥꯕꯕꯨꯗꯤ ꯌꯥꯅꯤ
ꯑꯩꯁꯨ ꯌꯥꯝ ꯌꯥꯝ ꯍꯧꯔꯕꯅꯤ
ꯍꯣꯏ ꯑꯩꯒꯤꯗꯤ ꯋꯥꯔꯤꯁꯦ ꯅꯪꯅ ꯑꯗꯨꯝ ꯄꯥꯝꯖꯕ ꯋꯥꯔꯤ ꯂꯤꯕꯗꯣ ꯑꯗꯨ ꯑꯣꯏꯅ ꯂꯤꯔꯛꯑꯒꯦꯀꯣ ꯑꯗꯨꯝ ꯏꯕꯥꯟꯅꯤꯒꯤ ꯋꯥꯔꯤ ꯋꯥꯇꯥꯏ ꯁꯥꯕꯒꯤ ꯃꯇꯝꯁꯦ ꯂꯣꯏꯗ꯭ꯔꯤꯕꯧ ꯑꯩ ꯂꯤꯔꯛ ꯑꯒꯦ ꯑꯩꯅ ꯉꯁꯥꯏꯗꯒꯤ ꯅꯪꯅ ꯂꯤꯕꯁꯦ ꯑ ꯀꯌꯥꯝ ꯌꯥꯝꯃꯒꯦꯅ ꯑꯩꯅ ꯌꯦꯡꯉ ꯂꯩꯅꯦꯕ ꯑꯗꯣ ꯑꯩꯅ ꯂꯣꯏ ꯄꯣꯛꯏꯔꯗꯤ ꯆꯞ ꯆꯥꯅꯔꯅꯤꯕ ꯗꯨꯝ ꯇꯥꯔꯣꯀꯣ ꯅ
ꯀꯩꯒꯤꯕ
ꯎꯝ ꯑꯗꯨꯗꯣ ꯍꯧꯖꯤꯛꯇ ꯃꯤꯉꯣꯟꯗ ꯂꯤꯈꯤꯗ ꯉꯥꯏꯔꯤꯌꯦ ꯑꯩ ꯑ ꯑ ꯑꯇꯣꯞꯄ ꯑꯃ ꯑꯣꯏꯅ ꯂꯤꯔꯛꯑꯒꯦ
ꯌꯥꯏꯌꯦ ꯌꯥꯏꯌꯦ
ꯍꯣꯏ ꯃꯇꯝ ꯑꯃꯗꯅꯦ ꯃꯃꯥ ꯑꯅꯤ ꯂꯩꯔꯝꯃꯦꯕꯀꯣ ꯑꯃꯗꯤ ꯃꯃꯥ ꯑꯍꯟ ꯑꯃꯅ ꯃꯃꯥ ꯑꯇꯣꯝꯕꯤꯅꯦꯕ
ꯎꯝ
ꯃꯣꯏꯁꯦ ꯌꯥꯝꯅ ꯅꯨꯡꯉꯥꯏ ꯑꯐꯅ ꯏꯅꯥꯛ ꯀꯩꯔꯥ ꯈꯨꯟꯅ ꯂꯩꯔꯝꯕ ꯑꯗꯨꯕꯨ ꯃꯄꯥꯁꯦ ꯂꯩꯈꯤꯗꯕꯩꯗꯤ ꯑꯌꯥꯝ ꯑꯋꯥꯕ ꯍꯦꯛ ꯌꯦꯡꯕꯗ ꯄꯨꯛꯅꯤꯡ ꯅꯨꯡꯁꯤꯅꯤꯉꯥꯏ ꯑꯣꯏꯕ ꯃꯑꯣꯡ ꯑꯃꯗ ꯍꯤꯡꯉꯦ ꯃꯣꯏ ꯄꯨꯟꯁꯤ ꯃꯔꯦꯜꯁꯦ ꯗ ꯅꯣꯡꯃꯗꯤ ꯃꯃꯥ ꯑꯅꯤꯁꯦ ꯉꯥ ꯐꯥꯕ ꯆꯠꯂꯦ ꯅꯣꯡꯃꯝ ꯄꯥꯏꯔꯒ ꯑꯗꯨꯒ ꯑꯃꯗ ꯇꯤꯡꯒꯣꯟ ꯑꯃꯃꯝ ꯌꯥꯜꯂꯀꯥꯟꯗ ꯑꯗ ꯃꯃꯥ ꯑꯇꯣꯝꯕꯤꯁꯤꯗꯤ ꯃꯤ ꯈꯔ ꯐꯠꯇꯦ ꯃꯤ ꯃꯤꯔꯧ ꯈꯔ ꯂꯩ ꯍꯥꯏ ꯇꯔꯦ ꯑꯗꯨꯒ ꯃꯤꯅꯒ ꯇꯧꯕꯁꯦ ꯌꯥꯝ ꯀꯂꯛ ꯌꯦꯡ ꯊꯤꯕ ꯑꯗꯨꯃꯥꯏꯅ ꯑꯣꯏ ꯃꯃꯥ ꯑꯍꯟꯁꯤꯗꯤ ꯌꯥꯝ ꯐꯕ ꯏꯆꯝ ꯆꯝꯖꯕ ꯃꯤꯒꯤ ꯑꯐꯕꯇ ꯈꯟꯕꯗꯨꯅꯦꯕ ꯑꯗ ꯉꯥꯁꯦ ꯐꯥꯕ ꯍꯧꯔꯛꯑꯀꯥꯟꯁꯤꯗ ꯑꯍꯟꯒꯤ ꯂꯣꯡꯗꯗꯤ ꯑꯐ ꯑꯐꯕ ꯉꯥ ꯈꯛꯇꯪ ꯂꯥꯛꯑꯦꯕ ꯑꯍꯥꯎ ꯑꯍꯥꯎꯕ ꯑꯗꯨꯒ ꯇꯣꯝꯕꯤꯒꯤꯁꯤꯗꯅ ꯑꯗꯨꯝ ꯂꯤꯟꯒꯨꯝꯕ ꯃꯍꯨ ꯆꯦꯟꯕ ꯑꯗꯒꯤ ꯋꯥꯏꯈꯣꯡ ꯨꯝꯕ ꯑꯇꯜꯂꯛꯑꯕ ꯑꯗꯨꯗ ꯃꯥꯁꯤꯅ ꯌꯥꯝ ꯁꯥꯎꯅꯤꯡꯉꯦꯕ ꯑꯁ ꯑꯩꯗꯤ ꯑꯝꯇ ꯂꯛꯇꯦ ꯃꯥꯒꯤꯁꯤꯅ ꯈꯨꯌꯥꯝꯁꯤꯒ ꯀꯥꯏꯅ ꯈꯜꯂꯒ ꯑꯗꯩ ꯍꯥꯏꯔꯦ ꯃꯥꯅ ꯑꯁ ꯑꯁꯤꯗꯤ ꯃꯥꯒꯤ ꯉꯥ ꯃꯌꯥꯝꯁꯦ ꯂꯧꯅꯕ ꯑꯩ ꯀꯗꯔ ꯑꯃ ꯇꯧꯗꯕ ꯌꯥꯗꯦꯅ ꯈꯜꯂꯦ ꯃꯥꯗꯣ ꯉꯥ ꯐꯥꯕꯗꯣ ꯋꯥꯁꯨ ꯋꯥꯔꯦ ꯑ ꯉꯥꯛꯇꯪ ꯄꯣꯊꯥꯔꯨꯁꯤꯔꯣꯅ ꯍꯥꯏ ꯍꯣꯏ ꯌꯥꯏꯑꯌꯦ ꯄꯣꯊꯥꯁꯦꯅ ꯍꯥꯏꯔ ꯃꯕꯥꯜꯁꯤꯗ ꯀꯥꯈꯠꯂꯛꯑꯦ ꯂꯝꯄꯥꯛ ꯑꯃ ꯂꯩꯌꯦ ꯊꯩꯕꯣꯡ ꯄꯥꯟꯕꯤ ꯑꯆꯧꯕ ꯑꯃꯁꯨ ꯍꯧꯋꯦ ꯑꯗꯨꯗ ꯍꯥꯏ ꯑꯦ ꯊꯩꯕꯣꯡ ꯌꯥꯝ ꯄꯥꯜꯂꯤ ꯁꯤꯗꯤ ꯑꯩ ꯀꯥꯔ ꯍꯦꯜꯂꯛꯀꯦ ꯑꯩꯗꯤ ꯎ ꯀꯥꯕꯁꯨꯦ ꯌꯥꯝ ꯄꯥꯝ ꯑꯥꯡ ꯑꯣꯏꯔꯤꯉꯩꯗꯩꯁꯨ ꯑꯗꯨꯝ ꯀꯥꯔꯛꯑꯦꯅ ꯍꯥꯏꯔꯦ ꯑꯗꯣ ꯍꯣ ꯑꯗꯨꯗꯤ ꯀꯥꯈꯠꯂꯣ ꯅꯪ ꯍꯤꯂꯛꯑꯣ ꯑꯩꯗꯤ ꯀꯥꯕꯁꯨ ꯍꯩꯇꯕꯅꯤꯅ ꯅꯪꯅ ꯍꯦꯜꯂꯛꯄꯗ ꯑꯣꯏꯅ ꯆꯥꯔꯒꯦꯅ ꯍꯥꯏꯔ ꯀꯥꯈꯠꯈ꯭ꯔꯦ ꯃꯥꯁꯦ ꯁꯠ ꯁꯠ ꯑꯗꯨꯒ ꯊꯩꯕꯣꯡꯁꯦ ꯍꯦꯛ ꯍꯦꯛ ꯑꯃꯨꯟꯕꯁꯦ ꯁꯨꯝ ꯊꯥꯗꯔꯛꯑꯦ ꯑꯗꯁꯨ ꯌꯥꯝ ꯍꯥꯎꯋꯤꯅꯤ ꯏꯅꯥꯎ ꯅꯪ ꯊꯥꯗꯔꯛꯏꯁꯤꯗꯤ ꯑꯩ ꯌꯥꯝ ꯆꯥꯅꯤꯡꯉꯦ ꯑꯝꯇꯪ ꯆꯥꯔꯨꯕꯗꯒꯤ ꯑꯗꯨꯝ ꯆꯥꯅꯤꯡꯉ ꯂꯩꯔꯦ ꯁꯤꯅꯦꯕ ꯑꯗ ꯍꯣꯏ ꯅꯌꯥ ꯀꯥꯊꯣꯛꯑꯣ ꯑꯩ ꯑꯗꯨꯝ ꯊꯥꯗꯔꯛꯀꯦ ꯃꯈꯥꯗ ꯇꯥꯔꯗꯤ ꯑꯃꯨꯛ ꯀꯥꯏꯔꯅꯤ ꯑꯗꯨꯝ ꯆꯥꯕ ꯃꯥꯝꯕ ꯆꯥꯝꯐꯨꯠ ꯆꯥꯗ꯭ꯔꯦ ꯌꯥꯔꯔꯣꯏꯅ ꯍꯥꯏ ꯂꯣꯏ ꯊꯥꯗꯔꯦ ꯁꯨꯝ ꯊꯥꯗꯔꯦ ꯑꯁ ꯍꯥꯎꯋꯦ ꯍꯥꯎꯋꯦ ꯍꯥꯏ ꯑꯗ ꯍꯟꯗꯛꯇꯤ ꯌꯥꯝ ꯂꯥꯎꯅ ꯀꯥꯊꯣꯛꯑꯣ ꯌꯥꯝꯅ ꯆꯥꯎꯕ ꯍꯥꯎꯕ ꯉꯥꯡꯁꯪ ꯉꯥꯡꯈꯩ ꯃꯨꯟꯕ ꯑꯃ ꯊꯥꯗꯔꯛꯒꯦ ꯗꯨꯏꯅꯦꯅ ꯍꯥꯏꯔꯦ ꯑꯗꯨꯒ ꯊꯥꯗꯔꯛꯄꯩ ꯃꯍꯨꯠꯇ ꯃꯥꯅ ꯃꯥꯒꯤ ꯇꯤꯡꯒꯣꯟꯗ ꯌꯥꯎꯔꯕ ꯉ ꯉꯁꯥꯏꯒꯤ ꯃꯍꯨ ꯆꯦꯟꯕ ꯃꯌꯥꯝꯗꯣ ꯄꯨꯟꯅ ꯍꯥꯞꯆꯜꯂꯛꯄꯁꯤꯗꯗꯤ ꯈꯅꯥꯎꯁꯨ ꯂꯣꯏ ꯆꯪꯉ꯭ꯔꯀꯥꯟꯗ ꯃꯆꯦꯝꯁꯦ ꯂꯩꯈꯤꯗ꯭ꯔꯦꯕ ꯈꯨꯗꯛꯇꯨꯗ ꯑꯗꯩꯗꯤ ꯃꯆꯦꯝꯅ ꯐꯥꯔꯝꯕ ꯉꯥꯁꯤꯡꯗꯣ ꯃꯥꯒꯤ ꯇꯤꯡꯒꯣꯜꯗꯨꯗ ꯂꯣꯏ ꯍꯥꯞꯆꯤꯜꯂꯒ ꯃꯥꯁꯦ ꯃꯌꯨꯝ ꯃꯥꯏꯀꯩ ꯄꯥꯡꯂꯛꯑꯦ ꯃꯌꯨꯝ ꯃꯥꯏꯀꯩ ꯄꯥꯡꯪꯂꯛꯄꯗ ꯃꯆꯦꯝꯁꯤꯡꯒꯤ ꯃꯆꯥ ꯑꯅꯤ ꯂꯩꯌꯦ ꯅꯨꯄꯤ ꯑꯃꯒ ꯅꯨꯄꯥ ꯑꯃꯒ ꯑꯃꯁꯤ ꯗꯤ ꯑꯉꯥꯡ ꯑꯇꯣꯝ ꯕꯁꯤꯗꯤ ꯌꯥꯝ ꯄꯤꯛꯏ ꯑꯗꯨꯅ ꯏꯃꯥ ꯀꯥꯏ ꯆꯠꯈ꯭ꯔꯦ ꯏꯃꯥ ꯀꯥꯏ ꯆꯠꯈ꯭ꯔꯦꯅ ꯍꯥꯏꯕ ꯑꯗ ꯃꯃꯥꯇꯣꯟꯁꯤꯅ ꯑꯦ ꯅꯃꯥꯗꯣ ꯃꯥꯗꯤ ꯑꯅꯨꯛ ꯀꯟꯕꯅꯤꯗꯅ ꯉꯁꯤ ꯑꯃꯨꯛ ꯉꯥ ꯇꯤꯡꯒꯣꯟ ꯊꯟꯈꯩ ꯐꯥꯅꯤꯅ ꯇꯩꯍꯧꯔꯦ ꯄꯥꯠꯇ ꯉꯥ ꯇꯧꯗꯅ ꯅꯨꯄꯥ ꯅꯍꯥꯁꯤꯡꯗꯨ ꯀꯅ ꯍꯥꯏꯕ ꯑꯗ ꯃꯆꯦꯝꯒ ꯑꯉꯥꯡꯁꯤꯡꯗꯅ ꯊꯣꯡꯒꯥꯟꯁꯤꯗ ꯊꯣꯛꯂꯛꯑꯀꯥꯟꯗ ꯉꯥꯏꯔꯦ ꯏꯃꯥ